ꯑꯣꯛꯇ ꯑꯕꯣ
ꯑꯧ ꯇꯥꯌꯦ ꯇꯥꯌꯦ ꯃꯨꯛꯀꯉꯥꯡꯉꯣ꯫ ꯑꯃꯨꯛꯀ ꯍꯥꯏꯌꯣ꯫
ꯍꯤꯔꯣꯒꯤ ꯃꯇꯥꯡ ꯌꯣ ꯈꯕꯣ ꯍꯤꯔꯣ ꯍꯧꯖꯤꯛꯇꯤ ꯑꯩ ꯍꯤꯔꯣ ꯍꯥꯏꯔꯝꯗ꯭ꯔꯥ ꯑꯥ ꯑꯥ ꯑꯥ ꯌꯦꯁ ꯌꯦꯁ꯫ ꯀꯔꯝꯕ ꯌꯦꯉꯣ ꯄꯥꯝꯃꯦꯕ ꯍꯥꯏꯔꯣ꯫
ꯄꯥꯝꯁꯨ ꯄꯥꯝꯗ꯭ꯔꯦꯗ ꯍꯦꯔꯣꯕꯨ꯫
ꯑꯗꯨꯗꯤꯍ ꯍꯥꯏꯖꯤ ꯂꯥꯛꯇꯃꯤꯗꯥꯛ
ꯄꯥꯝꯁꯨ ꯄꯥꯝꯗ꯭ꯔꯦ ꯑꯗꯨꯝꯒꯤ ꯇꯥꯡꯒ ꯁꯨꯛꯂꯥ
ꯑꯗꯨ ꯑꯁ ꯄꯥꯝꯃꯦꯒ ꯍꯥꯏꯔꯛꯇ꯭ꯔꯣ ꯍꯥꯏꯔꯛꯂꯝꯒꯅꯤꯗ ꯍꯤꯔꯣ ꯈꯔꯅ ꯍꯤꯔꯣ ꯈꯔꯅ ꯑꯁ ꯅꯪꯒꯤ ꯅꯁꯛ ꯌꯥꯝ ꯐꯖꯩ꯫ ꯑꯩꯅꯕꯨ ꯌꯥꯝ ꯄꯥꯝꯃꯤ ꯀꯥꯏꯅ ꯍꯥꯏꯔꯛꯂꯝꯒꯅꯤꯗ ꯈꯔꯗꯤ ꯑꯣ ꯑꯗꯨꯗ ꯅꯪ ꯀꯃꯥꯏ ꯈꯨꯝꯃꯦ ꯀꯃꯥꯏꯅ ꯇꯧꯔꯦ ꯀꯔꯝ ꯀꯔꯝꯕ
ꯑꯥ ꯑꯩꯗꯤꯀꯣ ꯑ ꯀꯩꯥ ꯍꯥꯥꯏꯁꯦꯅ ꯕꯨꯄꯥꯝ ꯑꯗꯨꯝ ꯇꯧꯌꯦ ꯐꯥꯔꯁꯇꯤ ꯑꯁ ꯃꯤꯕꯨ ꯊꯥꯖꯠꯄ ꯌꯥꯗꯦ ꯑꯗꯨꯃꯥꯏꯅ ꯑꯗꯨꯝ ꯐꯥꯔꯁ ꯔꯤꯄ꯭ꯂꯥꯏ ꯄꯤꯌꯦꯕ ꯑꯩꯗꯤ
ꯎꯝ ꯎꯝ
ꯑꯩꯒꯤ ꯐꯥꯔꯁ ꯔꯤꯄ꯭ꯂꯥꯏꯁꯦ
ꯎꯝ
ꯄꯥꯝꯃꯦ ꯍꯣꯏ ꯐꯔꯦ ꯑꯌꯥ ꯊꯦꯡꯀ꯭ꯌꯨ ꯑꯗꯨꯃꯥꯏꯅ ꯑꯗꯨꯝ ꯉꯥꯎꯔꯤꯅꯤ ꯑꯗꯨꯒ ꯃꯥꯅ ꯑꯃꯨꯛ
ꯎꯝ
ꯑꯃꯨꯛ ꯊꯥꯔꯛꯂꯗꯤ ꯈꯪꯗꯦꯗ ꯑꯗꯨꯝ ꯀꯩ ꯍꯥꯏꯁꯤꯔꯥ ꯑꯗꯨꯝ
ꯎꯝ ꯑꯣ
ꯍꯪꯗꯦ ꯍꯥꯏꯀꯗꯕ ꯃꯥꯥꯟꯕ꯭ꯔꯥ
ꯍꯥꯏꯔꯛꯑꯣ ꯑꯦ ꯃꯥꯟꯕ ꯅꯠꯇꯦ ꯉꯥꯏꯔꯤꯕꯅꯦ ꯑ ꯉꯥꯏꯔꯤꯕꯅꯦ ꯑꯁ ꯀꯩꯅꯣꯅꯦ ꯃꯥꯟꯕ꯭ꯔꯥ ꯑꯣꯏꯅ ꯍꯪꯕ
ꯎꯝ
ꯍꯥꯏꯖꯕꯅꯦ
ꯑꯁ ꯑꯩꯕꯨ ꯄꯥꯝꯃꯦ ꯍꯥꯏꯔꯗꯤ ꯑꯗꯨꯝ ꯌꯥꯝ ꯐꯩꯗꯅ ꯑꯁ ꯌꯥꯝ ꯍꯔꯥꯎꯋꯦꯗꯅ ꯑꯗꯨꯗꯤ ꯍꯔꯥꯎꯕꯒꯤ ꯑꯦꯟꯁꯔ ꯄꯤꯔꯅꯤ ꯂꯣꯏꯔꯦ
ꯑꯗꯨꯗꯤ ꯑꯟꯁꯔꯗꯤ ꯄꯤꯔꯤꯅꯦ ꯑꯗꯨ ꯅꯪ ꯃꯤꯅ ꯑꯁꯤ ꯌꯦꯁ ꯅꯣ ꯀꯨꯞꯂꯛꯑꯣꯍꯦ ꯍꯥꯏꯔꯗꯤ ꯅꯪ ꯀꯃꯥꯏ ꯈꯨꯝꯕ ꯇꯥꯔꯦ ꯑꯗꯨꯗꯤ ꯑꯗꯨꯗꯅꯦ ꯑꯩꯅ ꯉꯥꯏꯍꯥꯛ ꯇꯥꯅꯤꯡꯕꯁꯦ
ꯃꯤ ꯑꯇꯣꯞꯄꯁꯨ ꯃꯌꯥꯝ ꯐꯥꯕ ꯂꯩꯗꯅ ꯑꯗꯨꯗ ꯌꯦꯡꯍꯧꯔꯣ ꯑꯗꯨꯃꯥꯏꯅ ꯑꯗꯨꯝ ꯈꯣꯝꯃꯥꯅꯤ ꯁꯣꯏ ꯑꯗꯨꯕꯤ ꯑꯩꯗꯤ ꯐꯠꯇꯦ ꯑꯩꯗꯤ ꯐꯖꯇꯦ ꯑꯩꯗꯤ ꯐꯠꯇꯦ ꯑꯗꯨꯃꯥꯏꯅ ꯀꯣ
ꯎꯝ ꯍꯝ
ꯃꯤ ꯑꯇꯣꯞꯄꯁꯨ ꯌꯥꯝ ꯐꯖ ꯐꯖꯕ ꯌꯧꯔꯝꯅꯤ ꯑꯗꯨꯕꯨ ꯑꯗꯨꯗ ꯊꯤꯔꯣꯅ ꯑꯗꯨꯝ ꯍꯥꯏꯔꯅꯤ
ꯎꯝ ꯎꯝ ꯎꯝ ꯑꯗꯨ ꯃꯥꯅ ꯑꯩꯗꯤ ꯅꯪꯅ ꯕꯦꯁꯅꯦꯍꯦ ꯄꯨꯔꯥ ꯆꯦꯟꯅꯔ ꯆꯟꯅꯔꯒ ꯃꯋꯥ ꯂꯧꯕꯤꯗꯦ ꯑꯩꯗꯤ ꯅꯪ ꯈ꯭ꯋꯥꯏꯗꯒꯤ ꯉꯥꯎꯖꯕꯅꯤ ꯃꯤꯅꯦ ꯍꯥꯏꯔꯛ ꯑꯅꯦꯕ ꯃꯥꯗꯤ ꯑꯗꯨꯗꯅꯦꯕ ꯅꯪ ꯑꯣ ꯑꯅꯤ ꯑꯍꯨꯝ ꯍꯥꯏ ꯁꯤ ꯂꯩꯌꯦꯕ ꯑꯗꯨꯗ ꯑꯗꯨꯗ ꯅꯪꯁꯦ ꯑꯃꯗꯤ ꯌꯥꯅꯤꯡꯈ꯭ꯔꯦꯕ ꯑꯩ ꯀꯣꯏꯁꯟ ꯂꯣꯏꯗ꯭ꯔꯤꯀꯣ ꯄꯨꯟꯅ ꯇꯥꯎꯑꯣꯀꯣ ꯍꯧꯖꯤꯛꯁꯦ ꯑꯗꯨ ꯅꯪ ꯑꯃꯗꯤ ꯁꯣꯏꯗꯅ ꯌꯥꯅꯤꯡꯈ꯭ꯔꯅꯦꯕ ꯌꯥꯅꯤꯡꯉꯦ ꯈꯜꯂꯁꯦꯕ
ꯑꯥ ꯑꯥ ꯑꯥ ꯌꯦꯡꯅꯤꯡ ꯑꯥ ꯑꯥ ꯑꯗꯨ ꯅꯨꯄꯥꯗꯣ ꯑꯩ ꯑꯥ ꯑꯥ ꯑꯥ
ꯅꯨꯄꯥꯁꯤ ꯌꯥꯗꯣꯏꯔꯥ ꯁꯤꯅꯤꯗ
ꯑꯗꯨꯗꯤ ꯍꯥꯏꯕꯗꯤ ꯑꯩꯁꯨ ꯄꯥꯝꯕ ꯑꯗꯨ ꯅꯨꯄꯥꯗꯣ ꯅꯪ ꯍꯥꯏꯔꯤꯁꯦ ꯀ꯭ꯔꯤꯔꯥ ꯅꯠꯇ꯭ꯔꯒ
ꯎꯝ
ꯀꯩꯅꯣ ꯅꯪ ꯍꯥꯏꯅꯤꯡꯉꯤꯁꯦ ꯀꯩꯅꯣ
ꯑꯅꯤ ꯑꯍꯨꯝꯅ ꯂꯣꯏꯅ ꯍꯥꯏꯖꯤꯜꯂꯛꯑꯦꯕ ꯅꯪꯗꯤ ꯈ꯭ꯋꯥꯏꯗꯒꯤ ꯐꯖꯕ ꯅꯨꯄꯤꯅꯤ ꯀꯥꯏꯅ ꯍꯥꯏꯖꯤꯜꯂꯦꯕ ꯑꯍꯨꯝ ꯃꯔꯤꯀꯣ ꯑꯗꯨꯗ ꯅꯪꯁꯦ ꯑꯁ ꯑꯍꯨꯝ ꯑꯥ ꯑꯥ ꯑꯗꯣ ꯑꯗꯨ ꯃꯔꯛꯇ ꯅꯪ ꯑꯃꯗꯤ ꯌꯥꯅꯤꯡꯈ꯭ꯔꯦꯕ ꯑꯗꯨꯗꯤ ꯀꯔꯝꯕ ꯃꯈꯜꯒꯤ ꯅꯨꯄꯥꯗꯨꯅ ꯑꯣꯏꯅ ꯌꯥꯗꯣꯏꯔꯥ ꯁꯤꯅꯤꯗ
ꯑ ꯑꯗꯨꯗꯤ ꯈꯪꯗꯦ ꯑꯩꯗꯤ ꯐꯥꯔꯁꯇꯗꯤ ꯑꯥ ꯃꯣꯏ ꯃꯣꯏꯗꯒꯤ ꯇꯁꯦꯡ ꯇꯁꯦꯡꯅ ꯑꯅꯤ ꯈꯨꯝꯔꯒꯦ ꯃꯔꯤ ꯃꯉꯥꯗꯒꯤ ꯐꯥꯔꯁꯇꯤ ꯀꯔꯤ ꯍꯥꯏꯁꯤꯔꯥ ꯃꯁꯛꯇꯣ ꯑꯣꯏꯅ ꯌꯦꯡꯒꯦ ꯑꯗꯨꯒ ꯌꯦꯡꯔꯒ ꯃꯣꯏꯅ ꯍꯥꯏꯕꯒꯤ ꯃꯑꯣꯡꯗꯣ ꯑꯗꯨꯁꯨ ꯌꯦꯡꯒꯦ ꯑꯗꯨꯒ ꯈ꯭ꯋꯥꯏꯗꯒꯤ ꯐꯖꯕ ꯑꯣꯏꯔꯁꯨ ꯃꯥꯒꯤ ꯍꯥꯏꯕꯒꯤ ꯃꯑꯣꯡꯗꯣ ꯌꯥꯝ ꯐꯥꯗ꯭ꯔꯗꯤ ꯃꯤꯕꯨ ꯂꯨꯅ ꯇꯧꯒꯗꯕ ꯅꯠꯇ꯭ꯔꯗꯤ ꯑꯗꯨꯝ ꯌꯥꯔꯔꯣꯏ ꯑꯗꯨꯒꯤ ꯈꯔ ꯌꯥꯝ ꯐꯕ ꯑꯣ ꯁꯤ ꯅꯨꯄꯥꯗꯤ ꯑꯁ ꯌꯥꯝ ꯀꯥꯟꯅꯒꯅꯤꯍꯦ ꯑꯗꯨꯝ ꯂꯩꯌꯦꯗꯅ ꯅꯨꯄꯥꯁꯨ ꯑꯗꯨꯝ ꯋꯥ ꯉꯥꯡꯕ ꯀꯥꯟꯗ
ꯎꯝ ꯍꯝ
ꯑꯗꯨ ꯅꯨꯄꯥꯕꯨ ꯆꯨꯁ ꯇꯧꯒꯅꯤ ꯍꯥ ꯃꯣꯏꯅ ꯑꯁ ꯑꯗꯨꯗꯤ ꯃꯤ ꯃꯤ ꯃꯔꯤ ꯍꯥꯏꯔꯤꯁꯤꯀꯣ ꯃꯤ ꯃꯔꯤꯁꯦ ꯃꯦꯁꯦꯁ ꯊꯥꯔꯛꯀꯗꯕꯁꯦ ꯑꯩꯉꯣꯟꯗ ꯑꯗꯨ ꯃꯣꯏꯅ ꯊꯥꯔꯛꯄꯒꯤ ꯃꯑꯣꯡ ꯂꯩ ꯂꯩꯗꯅ ꯃꯤ ꯑꯇꯣꯞꯄꯅ ꯑꯌꯥ ꯑꯩ ꯅꯪꯕꯨ ꯄꯥꯝꯃꯦ ꯃꯤ ꯑꯇꯣꯞꯄꯅ ꯑꯗꯨꯝ ꯑꯁ ꯈꯪꯗꯦꯗ ꯎꯕ ꯀꯥꯟꯁꯤꯗ ꯑꯗꯨꯝ ꯈꯪꯒꯅꯤꯗꯅ ꯍꯧꯖꯤꯛꯇꯤ ꯍꯦꯛ ꯍꯥꯏ ꯍꯥꯏꯕ ꯉꯝꯗꯦ ꯃꯣꯏꯒꯤ ꯊꯥꯔꯛꯄ ꯃꯋꯥꯡ ꯑꯗꯨꯒ ꯑꯥꯎ ꯍꯣꯏ ꯎꯕ ꯀꯥꯟꯗꯗꯤ ꯍꯥꯏꯕꯗꯤ ꯃꯣꯏꯒꯤ ꯇꯦꯛꯁ ꯗꯣ ꯁꯛꯗꯤ ꯅꯠ ꯇꯦ ꯑꯗꯨ ꯑꯣꯏꯔꯁꯨ ꯃꯣꯏꯒꯤ ꯇꯦꯛꯁꯇꯣ ꯑꯗꯨꯒ ꯑꯩꯅ ꯔꯤꯄ꯭ꯂꯥꯏ ꯄꯤꯕꯒꯤ
ꯎꯝ
ꯁꯛꯗꯤ ꯇꯣꯛꯔꯁꯦꯕ ꯑꯗꯨꯕꯨ ꯃꯣꯏꯒꯤ ꯇꯦꯛꯁꯀꯤ ꯃꯑꯣꯡꯗꯣ ꯑꯣꯏꯗ ꯌꯦꯡꯔꯁꯦꯕ ꯑꯗꯨꯒꯤ
ꯎꯝ ꯎꯝ
ꯑꯗꯨꯒ ꯑꯩꯅ ꯔꯤꯄ꯭ꯂꯥꯏ ꯄꯤꯕꯁꯨ ꯃꯣꯏꯅ ꯈꯨꯝꯕꯒꯤ ꯃꯑꯣꯡꯁꯨ ꯌꯦꯡꯒꯗꯕ
ꯎꯝ ꯍꯝ ꯍꯝ
ꯌꯦꯔꯒ ꯐꯖꯅ ꯄꯤꯔꯗꯤ ꯂꯣꯏꯔꯦ ꯑꯗꯨꯒ ꯐꯥꯔꯁꯇꯗꯤ ꯑꯁ ꯅꯨꯄꯤꯁꯨ ꯍꯦꯛ ꯅꯨꯄꯥ ꯐꯖꯕꯅ ꯑꯩ ꯅꯪꯕꯨ ꯄꯥꯝꯃꯦ ꯍꯥꯏꯔꯒ ꯑꯗꯨꯃꯥꯏꯅ ꯍꯥꯏꯔꯒ ꯑꯗꯨꯝ ꯑꯈꯣꯏꯁꯨ ꯀꯩ ꯍꯥꯏꯁꯤꯔꯥ ꯍꯦꯛ ꯌꯥꯕ ꯌꯥꯕ ꯌꯥꯗ ꯑꯁ ꯀꯩꯅꯣ ꯑꯩ ꯈꯪꯗꯦ
ꯎꯝ ꯑꯠꯆꯥ ꯑꯠꯆꯥ ꯐꯔꯦ ꯐꯔꯦ ꯅꯪꯅ ꯍꯥꯏꯕꯗꯣ ꯑꯩ ꯂꯣꯏꯅ ꯒ꯭ꯌꯥꯟ ꯇꯥꯔꯦ ꯍꯥꯏꯅ ꯍꯥꯏꯔꯁꯤ
ꯑꯥꯏ ꯇꯥꯔꯝꯅꯤꯗ
ꯑꯣ ꯄꯨꯔꯥ ꯇꯛꯈꯔ ꯇꯥꯔꯦ ꯍꯥꯏ ꯍꯥꯏꯁꯦ ꯑꯣꯀꯦ ꯍꯧꯖꯤꯛꯇꯤ ꯃꯔꯨ ꯑꯣꯏꯕ ꯀꯣꯏꯁꯟ ꯑꯃ ꯂꯥꯛꯑꯒꯦꯀꯣ
ꯎꯝ
ꯅꯨꯄꯤꯅ ꯅꯨꯄꯥ ꯄꯥꯝꯕꯗꯤ ꯂꯩꯕ꯭ꯔꯥ ꯅꯣꯏꯅ ꯊꯦꯡꯅꯕ ꯀꯥꯟꯗ ꯑꯗꯣ ꯀꯔꯝꯕ ꯃꯑꯣꯡꯐꯥꯎ ꯄꯥꯝꯃꯦ ꯑꯗꯣ ꯍꯥꯏꯗꯤ ꯑꯌꯥꯝꯕ ꯍꯧꯖꯤꯛꯀꯤ ꯂꯩꯕ ꯃꯐꯝ ꯑꯩꯈꯣꯏꯅ ꯂꯩꯕ ꯑꯦꯟꯚꯥꯏꯔꯣꯟꯃꯦꯟꯁꯦ ꯀꯩꯗꯧꯒꯦ ꯍꯥꯏꯕꯗ ꯅꯨꯄꯤ ꯃꯈꯩꯁꯦ ꯈꯔꯗꯤ ꯏꯒꯣ ꯈꯤꯇꯪꯗꯤ ꯋꯥꯡꯅꯤꯡ ꯕꯅ ꯑꯌꯥꯝꯕ ꯑꯣꯏꯌꯦꯕꯀꯣ ꯑꯁꯤ ꯑꯁꯦꯡꯕꯒꯤ ꯋꯥꯗ ꯍꯥꯏꯕꯅꯤꯀꯣ
ꯎꯝ
ꯋꯥꯈꯜꯗꯗꯤ ꯀꯔꯝꯕ ꯃꯑꯣꯡ ꯑꯣꯏꯌꯦ ꯑꯗꯨꯒ ꯅꯣꯏꯅꯗꯤ ꯀꯔꯝꯕ ꯃꯑꯣꯡꯗ ꯑꯦꯄ꯭ꯔꯣꯆ ꯇꯧꯒꯦ ꯍꯥꯏꯅ ꯈꯟꯕ꯭ꯔꯥ ꯑꯗꯨ ꯍꯥꯏꯔꯣꯅꯦ ꯁꯦꯡꯕ ꯍꯥꯏꯔꯗꯤ ꯅꯨꯄꯤꯁꯦ ꯂꯣꯏꯅ ꯎꯝ ꯎꯝ ꯎꯝ
ꯑ ꯑꯗꯨꯒꯨꯝꯕꯗꯤ ꯑꯩꯗꯤ ꯈꯟꯗꯦ ꯇꯁꯦꯡꯅ ꯍꯥꯏꯗꯤ ꯑꯗꯨꯒꯨꯝꯕꯗꯤ ꯑꯩꯗꯤ ꯁꯨꯛ ꯑꯩꯗꯤ ꯄꯥꯝꯗꯦ ꯅꯨꯄꯥꯅ ꯑꯦ ꯅꯨꯄꯤꯅ ꯅꯨꯄꯥꯕꯨ ꯑꯦꯄ꯭ꯔꯣꯆ ꯇꯧꯕꯗꯣ ꯑꯩꯗꯤ ꯄꯥꯝꯗꯦ ꯑꯗꯨꯒꯤ ꯑꯩꯗꯤ ꯁꯨꯛꯍꯥꯏ ꯍꯥꯏꯔꯔꯣꯏ ꯄꯥꯝ꯭ꯔꯁꯨ ꯄꯥꯝꯕ ꯅꯨ ꯄꯥ ꯌꯥꯎꯔꯁꯨ ꯑꯩꯗꯤ ꯁꯨꯐꯥꯏ ꯍꯥꯏꯔꯔꯣꯏ
ꯎꯝ ꯎꯝ ꯎꯝ ꯑꯗꯣ ꯅꯨꯄꯤ ꯃꯈꯩꯒꯤ ꯋꯥꯈꯜꯁꯦ ꯑꯗꯨꯃꯥꯏꯅ ꯂꯩꯌꯦꯕꯀꯣ
ꯎꯝ
ꯑꯗꯨꯗꯤ ꯄꯥꯝꯕ ꯂꯩꯔꯁꯨ ꯐꯪꯗꯕ ꯇꯥꯕꯅꯤꯅꯦ ꯑꯗꯨ ꯅꯨꯄꯤ ꯑꯃꯒꯤ ꯋꯥꯈꯜꯗ ꯑꯗꯨꯃꯥꯏꯅ ꯂꯩꯔꯗꯤꯀꯣ
ꯑ ꯍꯣꯏ
ꯑꯠꯆꯥ ꯑꯠꯆꯥ ꯃꯉꯣꯟꯗ ꯍꯥꯏꯔꯛꯄꯈꯛ ꯉꯥꯏꯕ ꯇꯥꯕꯅꯦꯕ
ꯑ ꯃꯥꯅ ꯑ ꯃꯥ ꯃꯥꯅ ꯑꯃꯨꯛ ꯍꯥꯏꯒꯨꯝꯕ ꯍꯥꯏꯒꯨꯝꯕꯁꯨ ꯑꯃꯨꯛ ꯇꯧꯔꯗꯤ ꯍꯧꯕ ꯌꯥꯏꯗꯅ ꯑꯗꯨꯗꯤ ꯑꯗꯨꯐꯥꯎꯁꯨ ꯑ ꯁꯨꯍꯧ ꯍꯧꯗ꯭ꯔꯗꯤ ꯑꯧ ꯁꯨꯍꯧ ꯍꯥꯎꯗ꯭ꯔꯗꯤ
ꯈꯪꯗꯕꯩꯅꯤꯗ
ꯇꯧꯗꯕꯥ ꯇꯥꯔꯦ
ꯀꯔꯝꯍꯥꯏꯅ ꯃꯦꯅꯦꯖ ꯇꯧꯕꯖꯥꯠꯂ ꯁꯤꯅꯤꯗ ꯍꯥꯏꯕꯗꯤ ꯑꯩꯅ ꯄꯥꯝꯕꯒ ꯁꯨꯄꯥꯝ ꯄꯥꯝꯗꯕ ꯃꯤ ꯑꯃꯅꯗꯤ ꯍꯥꯏꯔꯛꯂꯝꯕ ꯌꯥꯏꯌꯦꯕ ꯑꯗꯨꯁꯨ ꯃꯥꯅ ꯄꯥꯝꯕ ꯄꯣꯠ ꯁꯨꯡꯐꯥꯡ ꯐꯪꯗꯕ ꯍꯥꯏꯕꯁꯤꯁꯨ ꯐꯔꯛꯅꯦꯗꯅ ꯑꯩꯗꯤ ꯁꯨꯃꯥꯏꯅ ꯍꯥꯏꯕ ꯉꯝꯗꯦ ꯍꯥꯏꯔꯒꯀꯣ ꯑꯗꯩ ꯄꯥꯝꯕꯁꯦ ꯁꯨꯡꯐꯪ ꯐꯪꯗꯕꯤ ꯑꯗꯨꯝ ꯇꯣꯛꯇꯣꯏꯔꯥ ꯁꯤꯅꯤꯗ
ꯎꯝ ꯇꯣꯛꯇꯣꯏꯅꯦ
ꯑꯗꯨꯝ ꯇꯣꯛꯇꯣꯏꯅꯦꯕ
ꯇꯣꯛꯔꯒ ꯑꯇꯣꯞꯄ ꯑꯇꯣꯞꯄ ꯃꯌꯥꯝꯁꯨ ꯂꯩꯗꯅ
ꯑꯣ ꯃꯌꯥꯝ ꯃꯔꯛꯇꯒꯤ ꯑꯗꯨꯝ ꯑꯃ ꯍꯦꯛꯇ ꯑꯗꯨꯝ ꯌꯥꯅꯕ ꯈꯟꯈꯤꯅꯤ ꯁꯤꯅꯤ
ꯑꯥ ꯑꯗꯨꯅꯦ ꯑꯗꯨ ꯃꯌꯥꯝꯗꯨꯗ ꯃꯣꯏꯁꯨ ꯂꯥꯛꯑꯔꯣꯏ ꯍꯥꯏꯕꯁꯨ ꯅꯠ ꯇꯦꯕ ꯃꯣꯏꯁꯨ ꯑꯗꯨꯝ
ꯎꯝ ꯎꯝ ꯎꯝ ꯎꯝ ꯃꯣꯏ ꯑꯗꯨꯝ ꯂꯥꯛꯀꯅꯤ ꯍꯥꯏꯕꯗꯤ
ꯍꯥꯏꯕꯗꯤ ꯑ ꯑꯩꯅ ꯅꯨꯄꯥꯕꯨ ꯄ꯭ꯔꯄꯣꯁ ꯇꯧꯗ꯭ꯔꯁꯨ ꯅꯨꯄꯥ ꯅ ꯑꯩꯕꯨ ꯄ꯭ꯔꯣꯄꯣꯖ ꯇꯧꯅꯤꯉꯥꯏꯁꯨ ꯃꯌꯥꯝ ꯂꯥꯛꯀꯅꯤꯗꯅ ꯑꯗꯨꯏ ꯃꯔꯛꯇ ꯈꯟꯕ ꯌꯥꯏꯗꯅ
ꯑꯆꯥ ꯑꯆꯥ ꯆꯥ ꯑꯣꯀꯦ ꯑꯣꯀꯦ ꯑꯗꯨꯗꯤ
ꯑꯗꯨꯒ ꯍꯦꯛ ꯑꯩꯅ ꯄꯥꯝꯕ ꯅꯨꯄꯥꯗꯣ ꯍꯦꯛ ꯑꯩꯅ ꯋꯥꯔꯤꯒꯨꯝꯕ ꯁꯟꯅꯕ ꯀꯥꯟꯁꯤꯗ ꯃꯥꯅ ꯈꯨꯝꯕꯒꯤ ꯏꯁꯇꯥꯏꯜꯗꯣ ꯑꯗꯨ ꯀꯩ ꯍꯥꯏꯁꯤꯔꯥ ꯐꯖꯅ ꯈꯨꯝꯗꯕꯤꯗ ꯑꯗꯨꯝ ꯀꯩꯗꯧꯕ꯭ꯔꯥ ꯀꯩꯁꯨꯇꯧꯗꯦ ꯑꯗꯨꯃꯥꯏꯅ ꯑꯗꯨꯝ ꯁꯣꯔꯠꯇ ꯑꯗꯨꯝ
ꯎꯝ ꯎꯝ ꯎꯝ
ꯑꯗꯨꯃꯥꯏꯅ ꯈꯨꯝꯔꯗꯤ ꯏꯟꯇꯔꯦꯁꯁꯦ ꯑꯩꯗꯤ ꯗꯥꯏꯔꯦꯛ ꯗꯥꯎꯟ ꯆꯠꯂꯅꯤ
ꯎꯝ ꯎꯝ ꯎꯝ
ꯌꯥꯝꯅ ꯄꯥꯝꯕ ꯌꯥꯝ ꯈ꯭ꯋꯥꯏꯗꯒꯤ ꯄꯥꯝꯕ ꯅꯨꯄꯥ ꯑꯣꯏꯔꯁꯨꯀꯣ ꯑꯩꯅ ꯋꯥ ꯉꯥꯡꯕ ꯀꯥꯟꯗ ꯀꯩꯅꯣꯝ ꯖꯒꯠ ꯖꯒꯠ ꯖꯒꯥꯠ ꯑꯗꯨꯝ ꯐꯖꯅ ꯈꯨꯝꯗ꯭ꯔꯗꯤ ꯑꯩꯒꯤ ꯀꯩ ꯍꯥꯏꯁꯤꯔꯥ ꯄꯥꯝꯕꯗꯣ ꯂꯣꯏ ꯍꯟꯊꯔꯅꯤ ꯑꯩꯗꯤ ꯗꯥꯏꯔꯦꯛ ꯑꯗꯨ ꯅꯨꯃꯤꯠꯇ ꯍꯟꯊꯔꯅꯤ ꯑꯗꯨꯒꯤ ꯑꯗꯨꯅꯦ ꯑꯩꯗꯤ ꯑꯗꯨꯃꯥꯏꯅ ꯇꯧꯋꯦ ꯑꯩꯗꯤ
ꯑꯗꯨꯃꯥꯏꯅ ꯇꯧꯒ ꯇꯧꯕꯅꯦ
ꯑꯥ
ꯑꯗꯨ ꯑꯃ ꯂꯩꯔꯦ ꯑꯗꯨ ꯍꯥꯏꯔꯛꯑꯣ ꯑꯦ ꯅꯪ ꯍꯥꯏꯔꯛꯣꯅꯦ ꯅꯪ ꯍꯣꯔꯦꯟ ꯂꯥꯁꯇ ꯍꯪꯅꯤꯡꯉꯁꯨ ꯍꯪꯕ ꯐꯪꯉꯔꯣꯏꯅꯦ
ꯑꯦꯁ ꯑꯗꯨꯗꯤꯀꯣ ꯑ ꯅꯣꯏꯗꯤ ꯅꯨꯄꯤꯅ ꯄ꯭ꯔꯣꯄꯣꯁ ꯇꯧꯕꯗꯣ ꯄꯥꯝꯕ꯭ꯔꯥ
ꯑꯗꯨ ꯑꯁꯦꯡꯕ ꯍꯥꯏꯔꯗꯤꯀꯣ ꯎ ꯑꯦ ꯑꯗꯨꯕꯨꯗꯤ ꯃꯤ ꯂꯣꯏꯅꯃꯛꯅꯦꯀꯣ ꯃꯤ ꯂꯣꯏꯅꯃꯛꯅꯦ ꯑ ꯃꯥꯒꯤꯗꯃꯛꯇ ꯀꯩꯅꯣꯝꯃ ꯇꯣꯉꯥꯟꯕ ꯑꯦꯛꯁꯇ꯭ꯔꯥꯒꯣ ꯍꯥꯏꯕ ꯇꯥꯔꯦ ꯑꯗꯨꯒꯨꯝꯕ ꯑꯃ ꯂꯥꯛꯑꯗꯤ ꯃꯤꯂꯣꯏꯃꯛꯁꯦ ꯕꯀꯣ ꯄꯥꯝꯕꯅꯦꯕ ꯑꯗꯨꯕꯨꯗꯤ ꯑꯗꯨꯕꯨꯗꯤ
ꯂꯥꯟꯅ ꯈꯟꯗ꯭ꯔꯕ ꯍꯥꯏꯕꯗꯤ ꯑꯁ ꯅꯨꯄꯤꯅ ꯇꯧꯔꯛꯏꯅꯦ ꯑꯁ ꯌꯥꯝ ꯉꯝꯃꯦꯍꯦ ꯑꯗꯨꯃꯥꯏꯅ ꯈꯟꯗꯕ꯭ꯔꯣ ꯅꯨꯄꯤꯅ ꯄꯄꯣꯁ ꯇꯧꯔꯛꯔꯤꯗꯤ
ꯑ ꯑꯗꯨꯒꯤ ꯃꯤꯁꯦ ꯃꯈꯜ ꯈꯔ ꯂꯩꯌꯦꯕ ꯃꯤ ꯃꯈꯜ ꯈꯔ ꯌꯦꯡꯉꯒ ꯅꯨꯄꯤꯅ ꯑꯄ꯭ꯔꯣꯆ ꯇꯧꯕ ꯍꯥꯏꯕꯁꯦ ꯑꯩꯒꯤ ꯑꯩꯒꯤ ꯑꯦꯡꯒꯜꯗ ꯌꯦꯡꯂꯡꯛꯄ ꯀꯥꯟꯗꯗꯤꯀꯣ ꯑꯗꯨꯒꯨꯝꯕ ꯀꯩꯁꯨ ꯗꯔꯀꯥꯔ ꯑꯣꯏꯗꯦ ꯍꯥꯏꯕꯗꯤ ꯑꯗꯨꯒꯤ ꯋꯥꯈꯜꯁꯤꯡꯁꯦ ꯑꯉꯥꯡꯒꯤ ꯋꯥꯈꯜꯃꯛ ꯅꯠꯇ꯭ꯔꯁꯨ ꯁꯨꯝ ꯃꯈꯜꯁꯤꯡꯅꯦꯕꯀꯣ
ꯑꯥꯎ ꯏꯒꯣꯗꯤ ꯍꯣꯏ ꯅꯨꯄꯥꯗꯤ ꯏꯒꯣ ꯈꯔ ꯌꯥꯝꯃꯦ ꯅꯨꯄꯤꯗꯒꯤꯗꯤ ꯅꯨꯄꯥꯗꯤ ꯌꯥꯝꯃꯦ ꯍꯥꯏꯕꯗꯤ ꯅꯨꯄꯤꯁꯦ ꯅꯨꯄꯤꯅ ꯍꯦꯛ ꯅꯨꯄꯥꯕꯨ ꯄ꯭ꯔꯣꯄꯣꯁ ꯇꯧꯔꯒ ꯑꯗꯨꯒ ꯅꯨꯄꯥꯗꯣ ꯃꯥꯗꯤ ꯄ꯭ꯔꯣꯄꯣꯁ ꯇꯧ ꯇꯕ ꯇꯥꯏꯞꯇ ꯀꯩꯅꯣꯝ ꯍꯦꯛ ꯅꯨꯄꯤꯅ ꯄ꯭ꯔꯣꯄꯣꯁ ꯇꯧꯔꯤꯗꯤ ꯃꯥ ꯃꯥ ꯃꯁꯥꯗ ꯑꯗꯨꯝ ꯍꯦꯟꯒꯠꯄꯗꯣ ꯈꯪꯕ꯭ꯔ ꯑꯗꯨꯝ ꯃꯌꯥꯝ ꯇꯧꯋꯦꯀꯣ ꯅꯨꯄꯥꯁꯨ ꯑꯗꯨꯒꯤꯅꯦ ꯈ꯭ꯋꯥꯏꯗꯒꯤ ꯑꯩ ꯄꯥꯝꯖꯕꯗꯤ ꯄꯥꯝꯖꯗꯦ
ꯈꯏꯣ ꯁꯣꯏꯕ ꯑꯝꯇꯤ ꯍꯥꯏꯔꯔꯒꯦ ꯑꯗꯨꯁꯨ ꯑꯩꯈꯣꯏꯅ ꯆꯨꯝꯊꯣꯛ ꯀꯞꯄ ꯉꯝꯗꯦꯗꯅ ꯑꯃ ꯈꯛꯇꯪꯗꯗꯤ ꯑꯩꯒꯤ ꯋꯥꯈꯜ ꯈꯛꯇꯪꯅꯗꯤ ꯃꯤ ꯂꯣꯏꯅꯃꯛꯀꯤ ꯋꯥꯈꯜꯗꯤ ꯆꯨꯝꯕ ꯉꯝꯗꯦꯗꯅꯀꯣ ꯑꯗꯨꯗꯣ ꯈ꯭ꯋꯥꯏꯗꯒꯤ ꯎꯝ ꯈ꯭ꯋꯥꯏꯗꯒꯤ ꯐꯠꯇꯕ ꯋꯥꯈꯜ ꯑꯃꯅꯤ ꯍꯥꯏꯕ ꯇꯥꯔꯦ ꯑꯗꯨꯗꯣ
ꯎꯝ
ꯑꯗꯨꯗꯤ ꯅꯦꯛꯁ
ꯎꯝ ꯀꯩ ꯅ
ꯍꯪꯉꯣ ꯑꯇꯩ ꯑꯇꯩꯗ ꯑꯇꯩꯗ ꯍꯪꯕ ꯐꯪꯪꯂꯣꯏꯗꯕ ꯍꯪꯉꯣ ꯀꯩꯁꯨ ꯎꯅꯤꯉꯥꯏ ꯗꯔꯀꯥꯔ ꯑꯣꯏꯗꯦ ꯅꯪ ꯑꯩ ꯄꯨꯟꯁꯤꯒꯤ ꯎꯔꯣꯏ
ꯑꯥꯎ ꯍꯣꯏ ꯑꯗꯨꯅꯦ
ꯑꯗꯩ ꯅꯪ ꯀꯩꯁꯨ ꯀꯩꯁꯨ ꯑꯗꯨꯗ ꯀꯣꯛ ꯌꯥꯝ ꯊꯥꯗꯅꯤꯡꯉꯥꯏ ꯗꯔꯀꯥꯔ ꯑꯣꯏꯗꯦ ꯑꯗꯣ ꯑꯩ ꯍꯟꯖꯤꯟ ꯍꯟꯖꯤꯟ ꯑꯣꯐꯂꯥꯏꯟꯗ ꯀꯩꯗ ꯑꯗꯨꯒꯨꯝꯕ ꯗꯤꯁꯇꯔꯕ ꯇꯧꯒꯦ ꯇꯧꯕ ꯅꯨꯄꯥꯗꯨꯁꯨ ꯅꯠꯇꯦꯕꯀꯣ ꯑꯗꯨ ꯀꯩꯁꯨ ꯈꯜꯂꯨꯅꯨꯗ ꯗ ꯀꯥ ꯑꯣꯏꯔꯨꯅꯣ ꯍꯥꯏꯗꯤ ꯈꯔꯗꯤ ꯑꯗꯨꯃꯥꯏꯅ ꯈꯟꯕꯁꯨ ꯈꯔ ꯌꯥꯎꯋꯤ
ꯑ ꯍꯣꯏ ꯑ ꯑꯣ ꯌꯥꯎ
ꯑꯗꯣ ꯃꯣꯏ ꯈꯔ ꯑꯗꯨꯃꯥꯏꯅ ꯀꯤꯕꯁꯨ ꯈꯔ ꯌꯥꯎꯋꯦꯕ ꯑꯗꯣ ꯑꯩꯕꯨꯗꯤ ꯑꯗꯨꯒꯨꯝꯕꯗꯤ ꯍꯣꯏ
ꯑꯥ ꯑꯥꯎ ꯐꯔꯦ ꯂꯩꯇ꯭ꯔꯗꯤ ꯍꯣꯏ ꯌꯥꯝ ꯐꯩꯍꯦ ꯑꯗꯨꯗꯤ ꯑꯇꯣꯞꯄꯗꯤ ꯑꯇꯣꯞꯄꯗꯤꯀꯣ ꯑꯗꯨꯝ ꯐꯥꯒꯤ ꯇꯧꯔꯁꯨꯀꯣ ꯑꯇꯣꯞꯄꯗꯤ ꯑꯗꯨꯝ ꯐꯥꯒꯤ ꯇꯧꯔꯁꯨ ꯃꯣꯏꯗꯤ ꯑꯗꯨꯝ ꯇꯁꯦꯡ ꯇꯁꯦꯡꯅ ꯂꯧꯕꯁꯨ ꯌꯥꯎ ꯌꯥꯎꯋꯦ
ꯎꯝ ꯑꯗꯣ ꯆꯨꯝꯅ ꯑꯁꯤꯗꯗꯤ
ꯈꯟꯗꯦ ꯀꯦꯝꯗ ꯈꯟꯗꯦ
ꯍꯣꯏ ꯍꯣꯏ ꯍꯥꯏꯕꯗꯤ ꯈꯔꯗꯤ ꯄꯥꯈꯠꯄꯁꯨ ꯌꯥꯎꯕ ꯃꯥꯜꯂꯦ